ꯏꯆꯦ ꯇꯥꯏꯌꯦ ꯏꯆꯦꯕꯨ ꯀꯩ ꯍꯥꯏꯒꯦ꯫
ꯅꯣꯏꯁꯦ ꯑꯩꯁꯦ ꯅꯪꯒ ꯋꯥꯔꯤ ꯑꯃꯇ ꯁꯥꯅꯤꯡꯗꯅ ꯐꯣꯟ ꯇꯧꯔꯛꯏꯅꯦ꯫
ꯑꯣ ꯑꯩ ꯏꯆꯥꯗꯣ ꯑꯉꯥꯡꯒꯤ ꯁ꯭ꯀꯨꯜ ꯆꯠ ꯊꯤꯟꯕꯒꯤ ꯑꯥꯡ ꯐꯤꯕꯝꯗ ꯂꯣꯏꯁꯤꯟꯕꯤꯔꯝꯕꯅꯦ ꯑꯩꯗꯣ ꯑꯗꯩ ꯃꯄꯥꯗ ꯊꯕꯛ ꯆꯠꯅꯤ ꯍꯥꯏꯕ ꯑꯗꯨꯗꯒꯤ ꯃꯥꯏꯁꯨ ꯀꯩꯀꯩ ꯀꯩ ꯑꯋꯥꯠ ꯑꯄꯥ ꯌꯦꯡꯁꯟꯒꯦꯅ ꯇꯧꯔꯝꯕꯗ ꯑꯉꯥꯡ ꯁ꯭ꯀꯨꯜ ꯊꯥꯗꯣꯛꯈ꯭ꯔꯒ ꯑꯗꯨ ꯀꯩꯗꯧꯔꯒꯦ ꯏꯆꯦ ꯏꯆꯦꯅ ꯐꯣꯟ ꯇꯧꯔꯛꯄꯀꯣ
ꯍꯟꯗꯛꯀꯤꯅꯦ ꯆꯔꯥꯎꯕꯖꯗꯅꯦ ꯏꯕꯥꯅꯤꯁꯦ ꯐꯤꯔꯣꯟ ꯊꯤꯟꯕꯗꯣ ꯀꯩ ꯀꯩ ꯐꯤꯔꯣꯜ ꯂꯩꯁꯦ ꯍꯥꯏꯅꯣꯅ ꯍꯪꯉꯛꯏꯅꯦ ꯑꯗꯨꯩ ꯑꯩꯈꯣꯏꯅ ꯍꯟꯗꯛ ꯄꯤꯗꯣꯏꯁꯨ ꯌꯥꯝꯃꯤꯗꯅ ꯃꯈꯥ ꯊꯪꯉꯦ ꯇꯥꯆꯧ ꯇꯥꯇꯣꯟ ꯑꯗꯒꯤ ꯕꯥ ꯆꯧ ꯃꯣꯏ ꯌꯥꯝꯅ ꯄꯥꯝꯕꯅꯤꯅ ꯄꯣꯠ ꯆꯩꯁꯤꯕꯥꯅꯤꯁꯦ ꯀꯩ ꯂꯩꯁꯤ ꯒꯦꯅ ꯈꯟꯅꯁꯦꯅ ꯐꯣꯟ ꯇꯧꯔꯛꯏꯅꯦꯦ
ꯈꯠꯅꯁꯦ ꯈꯥꯟꯅꯁꯦ ꯑꯗꯨꯕꯨꯗꯤ ꯍꯥꯏꯗꯤ ꯆꯤꯗꯥꯛ ꯊꯤꯟꯕꯗꯣ ꯍꯥꯏꯗꯤ ꯂꯩꯔꯤꯕ ꯑꯩꯈꯣꯏꯒꯤ ꯀꯩꯅꯣ ꯀꯩꯀꯩꯗꯨꯁꯨ ꯑꯩꯈꯣꯏ ꯕꯕꯥꯒꯤ ꯃꯕꯥꯆꯧ ꯀꯩꯀꯩꯗꯨꯁꯨ ꯊꯤꯟꯕ ꯌꯥꯗꯕꯅꯤꯅ ꯑꯍꯜ ꯂꯃꯟ ꯂꯩꯀꯥꯏꯒꯤ ꯑꯍꯜ ꯂꯃꯟꯗꯣ ꯈꯟꯒꯠꯂꯒ ꯑꯗꯨꯝ ꯍꯥꯏꯗꯤ ꯃꯣꯏꯁꯨ ꯑꯗꯨꯝ ꯆꯍꯤ ꯈꯨꯗꯤꯡꯒꯤ ꯇꯝꯕ ꯂꯥꯛꯄꯅꯤꯅ ꯍꯟ ꯇꯒꯠꯂꯦ ꯂꯥꯏꯔ ꯂꯩꯇ꯭ꯔꯁꯨ ꯌꯥꯝꯕ ꯑꯦꯛꯖꯥꯝꯗꯨꯁꯨ ꯈꯔ ꯈꯔꯗꯤ ꯑꯗꯨꯝ ꯄꯥꯡ ꯇꯥꯔꯦꯗꯅ ꯑꯗꯨꯕꯨꯗꯤ ꯑꯗꯨꯕꯨꯗꯤ ꯄꯤꯗ꯭ꯔꯗꯤ ꯐꯖ ꯐꯖꯗꯦꯗꯅ ꯃꯤꯅꯦ ꯎꯕꯗꯁꯨ ꯑꯗꯨꯝ ꯏꯆꯦꯒꯤ ꯏꯕꯥꯅꯤ ꯇꯥꯟꯅꯔꯒꯅꯦ ꯑꯗꯨꯝ ꯀꯩꯊꯦꯜꯗ ꯆꯠꯂꯒ ꯍꯥꯏ ꯌꯦꯡꯉꯁꯦ ꯑꯗꯨꯗꯨꯒ ꯃꯣꯏꯅ ꯍꯟꯗꯛꯇꯤ ꯄꯤꯕ ꯌꯥꯕꯅꯣ ꯀꯩꯀꯩꯗ ꯑꯗꯨꯗ ꯑꯗꯨꯝ ꯈꯟꯅꯔꯁꯦ ꯑꯗꯨꯕꯨꯗꯤ ꯑꯗꯤ ꯁꯤꯗꯤ ꯀꯩꯗꯧꯔꯝꯃꯤꯅꯣ ꯍꯧꯖꯤꯛꯀꯣ
ꯑꯩꯁꯨ ꯑꯉꯥꯡ ꯁ꯭ꯀꯨꯜ ꯆꯠꯍꯟꯈꯤꯕꯗ ꯉꯥꯏꯔꯤꯌꯦ ꯒꯥꯔꯤ ꯂꯥꯛ ꯑꯒ ꯑꯗꯨ ꯊꯕꯛ ꯏꯪꯈꯥꯡꯗ ꯂꯣꯏꯁꯤꯟ ꯆꯜꯂꯦ ꯑꯗꯨꯒꯤ ꯆꯨꯝꯅ ꯁꯨꯝ ꯂꯩꯔꯝꯕꯅꯦ ꯑꯗꯣ ꯈꯪꯅꯤꯡꯅꯤꯡꯖꯉꯛꯇꯅ ꯄꯆꯥꯏ ꯊꯅ ꯩꯗꯤꯁꯦ ꯄꯅꯤꯗ ꯇꯥꯟꯅꯔꯒ ꯀꯔꯤ ꯀꯔꯤ ꯄꯣꯠ ꯆꯩꯩ ꯂꯩꯁꯤꯒꯦ ꯑꯗꯨꯣ ꯍꯪꯒꯦꯅ ꯇꯧꯔꯛꯏꯅꯦ ꯑꯩꯈꯣꯏ ꯏꯆꯦ ꯃꯥ ꯑꯃ ꯁꯤꯗ ꯐꯤ ꯂꯂꯣꯟꯕ ꯂꯩꯌꯦꯕꯀꯣ ꯃꯥꯗ ꯃꯨꯀꯥꯒꯤꯩ ꯈꯨꯗꯩ ꯀꯩꯀꯥ ꯑꯗꯣ ꯑꯍꯟꯈꯩꯅ ꯈꯨꯗꯗꯣ ꯃꯨꯀꯥ ꯑꯗꯨꯗꯏꯗꯨ ꯂꯩꯔꯁꯤꯔꯅ ꯍꯥꯏꯒꯦꯅ ꯇꯧꯔꯛꯏꯅꯦ ꯅꯉꯣꯟꯗ
ꯌꯥꯏꯁꯦ ꯀꯗꯤ ꯈꯨ ꯈꯨꯗꯩꯅꯨꯡꯗꯣ ꯑꯗꯨꯝ ꯍꯥꯏꯗꯤ ꯑꯍꯟꯅꯨꯡꯗꯣ ꯍꯥꯕꯁꯨ ꯍꯥꯏꯗꯤ ꯑꯗꯨꯝ ꯂꯦꯡꯒꯗꯕꯗꯣ ꯑꯗꯨ ꯃꯣꯖꯥ ꯐꯨꯔꯤꯠꯇꯨꯗꯤ ꯅꯨꯡꯉꯥꯏꯇꯦꯗꯅ ꯍꯥꯏꯗꯤ ꯀꯩꯗꯧꯔꯅꯤ ꯃꯣꯖꯥ ꯐꯨꯔꯤꯠꯇ ꯈꯨꯗꯩꯗꯨꯗꯤ ꯃꯣꯏ ꯆꯦꯠꯆꯔꯁꯨ ꯌꯥ ꯃꯣꯖꯥ ꯐꯨꯔꯤꯠꯇꯨꯗꯤ ꯂꯤ ꯄꯜꯂꯤ ꯑꯗꯨꯕꯨꯣꯏ ꯅꯨꯡꯉꯥꯏꯇꯦ ꯑꯗꯨꯅ ꯍꯣꯏ ꯑꯗꯨꯝ ꯈꯨꯗꯩꯗꯣ ꯌꯦꯡꯉꯣ ꯀꯌꯥ ꯀꯌꯥ ꯁꯥꯗꯣꯏꯅꯣ ꯃꯃꯟꯗꯣ ꯅ ꯅꯨꯃꯤꯠꯁꯨ ꯃꯉꯥ ꯈꯛꯇꯉꯥꯏꯁꯦ ꯈꯟꯈ꯭ꯔꯦ ꯑꯩꯁꯨ ꯏꯆꯦꯗ ꯍꯣꯔꯦꯟ ꯊꯕꯛ ꯁꯪꯉꯀꯥꯟꯗ ꯑꯣꯏꯅ ꯇꯧꯔꯒꯦ ꯃꯣꯏꯗ ꯑꯉꯥꯡꯁꯤꯡꯁꯦ ꯁ꯭ꯀꯨꯜ ꯆꯠꯍꯟꯈ꯭ꯔꯒ ꯃꯄꯥꯅꯁꯨ ꯊꯕꯛ ꯆꯠꯍꯟꯈ꯭ꯔꯅ ꯈꯜꯂꯝꯕꯅꯤ ꯆꯦꯟ ꯇꯧꯔꯛꯏꯁꯤꯕꯨꯗꯤ ꯌꯥꯝ ꯐꯔꯦ ꯑꯣ ꯀꯩ ꯆꯥꯔꯕ ꯆꯥꯡꯁꯦ ꯁꯤꯗꯤ
ꯑꯣ ꯅꯦꯅ ꯑꯇꯩꯩꯅ ꯎꯇꯤ ꯊꯣꯡꯕ ꯆꯥꯅꯤꯡꯉꯦꯅꯅꯦ ꯎꯠꯇꯤ ꯑꯃ ꯊꯣꯡꯉꯦ ꯑꯗꯨꯒ ꯁꯤꯡꯖꯨ ꯑꯃ ꯁꯨꯔꯦ ꯅꯣꯏꯗꯤ ꯀꯩ ꯊꯣꯡꯒ ꯄ
ꯑꯩꯈꯣꯏꯗꯤ ꯃꯄꯥꯅ ꯉꯁꯤꯗꯤ ꯉꯥ ꯊꯣꯡ ꯉ ꯊꯣꯡꯉ ꯉꯅ ꯉꯥꯡꯃꯟꯗꯅ ꯀꯩꯊꯦꯜꯗꯒꯤ ꯉꯥ ꯂꯩꯔꯨꯔꯦ ꯑꯗꯨꯗꯨꯒ ꯉꯥ ꯊꯣꯡꯉꯦ ꯉꯥ ꯊꯣꯡꯉ ꯑꯉꯥꯡꯁꯨ ꯁ꯭ꯀꯨꯜ ꯀꯩꯅꯣ ꯇꯧꯔꯛꯑꯒꯦ ꯑꯗꯨꯝꯣꯏ ꯐꯔꯦ ꯑꯦꯛꯖꯥꯝ ꯃꯌꯥꯒ ꯑꯣꯏꯔꯦ ꯑꯗꯨꯝ ꯆꯠꯆꯔꯁꯨ ꯅꯣꯅ ꯑꯉ ꯉꯥ ꯊꯣꯡꯉꯦ ꯑꯗꯨꯗꯒꯤ ꯑꯩꯈꯣꯏ ꯅꯦꯝꯕꯨ ꯑꯗꯨꯁꯨ ꯉꯥ ꯇꯣꯡꯕꯗ ꯇꯅꯤ ꯍꯥꯏ ꯂꯩꯕ ꯑꯗꯨꯗꯤ ꯇꯥꯟ ꯆꯥꯟꯅꯔꯦꯅ ꯑꯩ ꯐꯣꯡꯗꯣꯛꯑꯦ ꯑꯩꯁꯨ ꯑꯗꯩ ꯁꯤ ꯍꯣꯏꯒꯤ ꯏꯪꯈꯣꯜꯗ ꯍꯦꯛ ꯌꯥꯝ ꯅꯣꯏꯒꯤꯅꯅꯦ ꯃꯨꯛꯅ ꯊꯥꯕ ꯄꯣꯠꯖꯩ ꯌꯥꯝ ꯊꯥꯕ ꯌꯥꯝ ꯐꯩ ꯍꯥꯏꯇꯥꯏꯅꯦ ꯑꯗꯨꯝ ꯐꯔꯞ ꯄꯣꯔꯛꯎ ꯀꯩꯅꯣ ꯀꯃꯥꯡꯗꯗ ꯑꯩꯣꯏ ꯐꯂꯝꯁꯦ ꯑꯩꯈꯣꯏꯒꯤꯗꯤ ꯍꯟꯗꯛꯇꯤ ꯌꯥꯗꯦ ꯑꯗꯨꯅ ꯍꯥꯏꯗꯤ ꯐꯖꯅ ꯌꯦꯡꯕꯤꯍꯧꯗꯕꯤꯗꯣ ꯑꯩꯁꯦ ꯁꯤ ꯂꯩꯔꯝꯃꯤ ꯑꯩꯈꯣꯏ ꯏꯪꯈꯣꯜ ꯊꯥ ꯃꯅꯥ ꯃꯁꯤꯡꯗꯣ ꯍꯟꯗꯛ ꯑꯗꯨꯅꯗꯤ ꯐꯩ ꯍꯥꯏꯗꯣ ꯑꯗꯣ ꯍꯦꯛꯒ ꯄꯣꯔꯛꯗꯅ
ꯍꯣꯏ ꯍꯣꯏ ꯄꯨꯔꯛꯀꯗꯣꯏꯅꯦ ꯑꯗꯨꯒ ꯐꯤ ꯂꯩꯕꯒꯤ ꯆꯠꯄꯒꯤ ꯆꯠꯃꯤꯟꯅꯕꯒꯤꯗꯣ ꯅꯪꯒꯥꯏ ꯀ ꯅꯣꯏꯒꯤ ꯈꯔ ꯄꯤꯔꯝꯒ ꯑꯩꯈꯣꯏ ꯏꯃꯥꯅꯁꯨ ꯍꯥꯏꯕ ꯕꯅꯤ ꯅꯨꯅꯥꯎ ꯅꯨꯄꯤ ꯑꯣꯏꯣ ꯑꯩꯗꯨꯁꯨ ꯃꯣꯏꯒꯤ ꯍꯤꯡꯒꯣꯜ ꯆꯥꯎꯗꯕꯅꯤꯅ ꯃꯣꯖꯩꯁꯦ ꯈꯔ ꯄꯤꯕꯤꯌꯨꯅ ꯍꯥꯏꯕ ꯑꯗꯨ ꯑꯩꯅꯁꯨ ꯍꯣꯏ ꯆꯩꯔꯥꯎꯕꯒꯤ ꯄꯣꯠ ꯆꯩ ꯂꯩꯕ ꯆꯠꯄꯗꯨꯗ ꯑꯣꯏꯅ ꯊꯤꯟꯕꯤꯔꯝꯃꯒꯦ ꯏꯕꯥꯅꯤ ꯆꯠꯃꯤꯟꯅꯔꯒꯦ ꯃꯣꯏꯗꯒꯤ ꯑꯗꯨꯗ ꯑꯗꯨ ꯅꯨꯃꯤꯠꯇ ꯊꯤꯜꯂꯝꯃꯒꯦ ꯌꯨꯝꯗ ꯊꯥꯔꯄꯨ ꯍꯥꯏꯕꯗꯨ ꯑꯗ ꯏꯃꯥꯅ ꯈꯔ ꯍꯦꯛꯄꯤꯔꯣ ꯗꯁꯨ ꯄꯨꯔꯒꯦꯅ ꯍꯥꯏꯔꯝꯃꯤꯅꯦ ꯑꯩꯈꯣꯏ ꯃꯅꯥ ꯑꯗꯨ ꯅꯣꯏ ꯏꯃꯥ ꯅꯥꯕꯗꯣ ꯀꯃꯥꯏꯅ ꯇꯧꯔꯒꯦꯅ ꯑꯩꯈꯣꯏꯃꯥꯥꯅ ꯍꯪꯉꯉꯣꯅ ꯑ ꯍꯥꯏꯕꯅꯤꯅꯦ ꯑꯩꯁꯦ ꯍꯪꯉꯛꯀꯦ ꯇꯧꯔꯒꯅꯦ ꯊꯕꯛ ꯁꯤ ꯃꯌꯥꯝ ꯇꯧ ꯑꯉꯥꯡ ꯁ꯭ꯀꯨꯜ ꯑꯃꯨꯛ ꯍꯜꯂꯛꯄꯒꯤ ꯊꯕꯛ ꯏꯪꯈꯥꯡ ꯇꯧꯔꯤꯉꯩ ꯇ ꯀꯑꯣꯋꯤ ꯈꯔ ꯐꯔꯕꯤ ꯃꯥꯗꯨꯕꯣ
ꯃꯥ ꯃꯥ ꯏꯁꯥꯃꯛ ꯊꯥꯕꯗ ꯈꯔ ꯄꯥꯝꯖꯩꯗꯅ ꯑꯗꯨꯗ ꯍꯦꯛ ꯅꯨꯡꯁꯥ ꯁꯥꯈ꯭ꯔꯕꯗꯨꯗꯅꯦꯕ ꯃꯊꯟꯇ ꯆꯠꯂꯨꯔ ꯈꯈꯤꯇꯪ ꯂꯥꯞꯄꯤꯗꯅ ꯑꯩꯈꯣꯏ ꯌꯨꯝꯗꯩꯗꯤ ꯊꯟꯗ ꯆꯠꯂꯒ ꯁꯥꯔꯕꯗꯨꯗ ꯃꯥꯗꯤ ꯍꯪꯆꯤ ꯂꯥꯡꯉꯤꯅꯤꯅ ꯆꯠꯂꯤꯅꯤꯅ ꯆꯠꯂꯒ ꯑꯗꯨꯝ ꯍꯥꯏꯗꯤ ꯃꯁꯥꯒꯤꯁꯨ ꯕꯤꯄꯤꯒ ꯂꯩꯖꯕꯅꯦꯕ ꯁꯥꯔ ꯑꯃꯨ ꯆꯠꯂꯕꯅꯤꯅ ꯑꯗꯨꯝ ꯃꯁꯥꯗꯣ ꯑꯗꯨꯝ ꯋꯥꯟꯊꯔꯛꯑꯕ ꯑꯗꯨꯗꯒꯤ ꯗꯣꯛꯇꯔꯗ ꯑꯃꯈꯠꯅꯕꯩ ꯋꯥꯈꯠꯇꯅꯦ ꯍꯥꯏꯗꯤ ꯍꯧꯖꯤꯛꯄꯨꯗꯤ ꯀꯩꯁꯨ ꯇꯧꯗ꯭ꯔꯦꯗ ꯀꯩꯝ ꯇꯧꯗ꯭ꯔꯦ ꯗꯣꯛꯇꯔꯅꯁꯨ ꯈꯔ ꯄꯣꯊꯥꯎ ꯈꯣꯠꯂꯣ ꯍꯥꯏꯔꯛꯄꯗꯒꯤ ꯑꯩꯅꯁꯨ ꯆꯠꯍꯟꯗ꯭ꯔꯦ ꯑꯗꯒꯤ ꯃꯄꯥꯟꯅꯁꯨ ꯆꯠꯍꯟꯒꯅꯨ ꯈꯣꯠꯀꯅꯨ ꯍꯥꯏ ꯆꯦꯛꯁꯤꯟꯅ ꯌꯦꯡꯕ ꯍꯥꯏꯕ ꯁꯅ ꯃꯄꯥꯟꯅꯅꯁꯨ ꯃꯃꯥꯗ ꯉꯥꯡꯕꯗꯨꯗ ꯆꯠꯇ꯭ꯔꯦ ꯑꯗꯨ ꯀꯩꯝ ꯇꯧꯗ꯭ꯔꯦ ꯍꯧꯖꯤꯛꯄꯨꯗꯤ ꯑꯗꯨꯝ ꯑꯩꯅꯁꯨ ꯈꯔ ꯈꯔ ꯋꯥꯀꯤꯡ ꯃꯨꯡ ꯄꯨꯊꯣꯛꯄꯤꯕ ꯊꯕꯛ ꯁꯪꯉꯑꯀꯥꯟꯗ ꯑꯌꯨꯛꯇꯁꯨ ꯁꯥꯖꯟꯁꯦ ꯍꯛꯆꯥꯡ ꯅꯧꯅ ꯁꯥꯟꯅꯍꯜꯂꯤ ꯁꯨꯃꯥꯡ ꯂꯤꯗ ꯋꯥꯛꯀꯤꯡ ꯅꯨꯡ ꯆꯠꯄ ꯈꯣꯠꯄ ꯈꯣꯡ ꯅꯨꯡ ꯆꯠꯄ ꯈꯣꯠꯄ ꯇꯧꯅ ꯑꯗꯨꯄꯤ ꯍꯧꯖꯤꯛꯀꯥꯟꯗꯤ ꯌꯥꯗ꯭ꯔꯦꯅ ꯍꯧꯖꯤꯛꯀꯥꯟꯒꯤ ꯂꯩ ꯊꯥꯖꯦꯟ ꯆꯥꯖ ꯑꯃ ꯇꯧ ꯅꯨ ꯐꯤ ꯋꯥꯡꯕꯅꯦ ꯑꯃꯃ ꯇꯧꯕꯅꯦ ꯗꯥꯏꯕꯦꯇꯤꯁꯄꯨ ꯅꯥꯟꯅ ꯑꯗꯨꯅꯦ ꯈꯪꯗꯦ ꯏꯆꯦꯍꯣꯏ ꯑꯦꯃꯥꯗꯤ ꯀꯩꯝ ꯇꯧꯗꯕ꯭ꯔꯥ
ꯆꯧꯗꯤꯌꯦ ꯇꯣ ꯏꯅꯥꯏ ꯃꯤꯒꯤ ꯏꯃꯥꯗꯨ ꯕꯤꯄꯤ ꯋꯥꯡꯉꯦ ꯍꯥꯏꯗꯣ ꯃꯔꯣꯏ ꯅꯄꯥꯛꯄꯤꯅꯦ ꯑꯗꯒꯤ ꯑꯈꯥꯕ ꯄꯣꯠꯇꯣ ꯈꯔ ꯄꯤ ꯁꯤꯇꯥꯕ ꯀꯣꯠꯂꯒ ꯆꯥꯎꯅ ꯍꯥꯏꯕꯅꯦ ꯃꯥꯗꯣ ꯈꯔ ꯐꯕ꯭ꯔꯥ ꯌꯦꯡꯉꯨꯗꯅ ꯍꯦꯛꯑꯒ ꯄꯨꯍꯤꯗꯤ ꯑꯗꯨꯝ ꯆꯥꯕ ꯍꯥꯏꯁꯦ ꯌꯦꯡꯉꯣ ꯗꯣꯛꯇꯔꯗ ꯍꯟꯊꯔꯒ ꯆꯥꯕ ꯌꯥꯕ ꯕꯔꯅ ꯑꯗꯨ ꯌꯥꯗ꯭ꯔꯒ ꯃꯅꯥ ꯃꯁꯤꯡ ꯨꯡ ꯀꯣꯠꯂꯒ ꯆꯥꯕ ꯌꯥꯕ ꯃꯔꯅ ꯍꯪꯉꯣ ꯐꯩ ꯍꯥꯏ ꯑꯩꯈꯣꯏ ꯏ ꯑꯗꯨꯝ ꯆꯥꯝꯃꯗꯤ ꯁꯤꯗꯩꯁꯤꯗ ꯅꯨꯡꯇꯤꯒꯤ ꯃꯔꯣꯏ ꯅꯄꯥꯛꯄꯤ ꯆꯥꯕꯅꯦ ꯑꯗꯒꯤ ꯍ ꯑ ꯍꯧꯖꯤꯛꯀꯤ ꯁꯤꯇꯥꯕꯣꯟ ꯃꯇꯣꯟꯗꯨꯕꯨ ꯆꯥꯕꯅꯦ ꯇꯧꯕꯗꯅꯦ ꯃꯥ ꯐꯅ ꯍꯟꯊꯩꯑꯌꯦꯅ ꯍꯥꯏꯌꯦ ꯑꯗꯨꯒꯤ ꯑꯩꯁꯦ ꯍꯥꯔ ꯀꯥꯅꯤꯡꯉꯖ ꯍꯥꯏꯔꯛꯏꯅꯦ ꯃꯥꯗꯣ ꯅꯥꯕꯗꯣ ꯑꯍꯟ ꯃꯇꯝ ꯑꯣꯏꯁꯜꯂꯛꯑꯅꯤꯅ ꯃꯣꯏꯗꯤ ꯊꯕꯛꯁꯨ ꯁꯨꯅꯤꯡꯉꯤ ꯑꯗꯨꯒ ꯍꯧꯖꯤꯛꯇꯤ ꯕꯤꯕꯤꯤ ꯋꯥꯡꯕꯁꯦ ꯊꯕꯛ ꯅꯨꯡꯁꯥꯗ ꯀꯨꯏꯅꯒ ꯆꯠꯄ ꯉꯝꯗꯕꯅꯤ ꯍꯦꯛꯇ ꯋꯥꯟꯊꯔꯛ ꯈꯣꯊꯔꯛꯇꯨꯅ ꯇꯧꯕꯅꯦꯕ ꯑꯗꯨꯅ ꯑꯁ ꯍꯧꯗ ꯅꯅꯦ ꯎ ꯀꯩꯅꯣ ꯇꯧꯅꯤ ꯑꯩ ꯅꯨꯡꯉꯥꯏꯇꯦ ꯑꯗꯨꯗꯨꯒꯤꯅꯦ ꯑꯩꯅ ꯍꯥꯏꯔꯛꯏꯁꯦ
ꯑꯣ‌ ꯏꯆꯦꯅ ꯍꯥꯏꯗꯨ ꯑꯩꯈꯣꯏꯒꯤꯁꯨ ꯅꯄꯥꯛꯄꯤꯗꯤ ꯍꯧꯅꯤ ꯑꯩꯈꯣꯏ ꯊꯥꯡꯅꯕꯩ ꯏꯅꯤꯁꯦ ꯄꯠ ꯆ ꯌꯥꯝ ꯊꯥꯛꯑꯄꯠꯁꯨ ꯀꯣꯄ ꯑꯃ ꯇꯧꯋꯦ ꯈꯔ ꯂꯤꯛꯄ ꯃꯜꯗꯣ ꯑꯗꯨꯗꯒꯤ ꯑꯩꯅ ꯇ ꯍ ꯑꯗꯨꯒꯤ ꯄꯣꯠ ꯆꯩꯁꯦ ꯍꯥꯏꯗꯤ ꯅꯣꯡ ꯐꯥꯗꯣꯛ ꯁꯨꯝ ꯇꯨꯝꯅꯤꯡꯀꯣꯛ ꯄꯨ ꯋꯥꯠꯄ ꯐꯥꯗꯤꯒꯣꯝ ꯋꯥꯠꯄꯁꯦ ꯍꯦꯛꯀꯦ ꯈꯛꯇ ꯍꯦꯛꯒꯦ ꯍꯥꯏꯕ ꯇꯜꯂꯦꯕ ꯌꯥꯝ ꯂꯥꯡꯉꯦ ꯑꯗꯨꯗꯅꯦ ꯍꯣꯔꯦꯟꯗ ꯃꯉꯣꯟꯗ ꯆꯠꯂꯨꯔꯀꯥꯟꯅꯦ ꯂꯩꯔꯨꯔꯔꯕꯝ ꯇꯧꯔꯒꯦ ꯑꯗꯨꯒ ꯌꯦꯡꯉꯒꯦ ꯑꯩꯗꯣ ꯑꯗꯨꯒ ꯃꯇꯝ ꯈꯔ ꯑꯗꯨꯃꯥꯏꯅ ꯇꯧꯔꯒ ꯐꯝ ꯐꯧ ꯐꯔꯅꯤ ꯑꯗꯨꯅ ꯑꯃꯨꯛ ꯀꯥꯟꯅꯔꯗꯤ ꯐꯔꯦ ꯒꯨꯔꯤ ꯄꯤꯖꯕ ꯍꯥꯏꯁꯦ ꯄꯤꯖꯅꯤꯡꯗꯦꯕ ꯀꯩꯁꯨ ꯍꯥꯏꯗꯤ ꯇꯉꯥꯏ ꯐꯗꯒ ꯄꯤꯖꯅꯤꯡꯉꯦꯕ ꯍꯥꯟꯅꯒꯤ ꯀꯨꯂꯤꯁꯤꯗꯁꯨ ꯂꯩꯕ ꯄꯩꯁꯥ ꯑꯗꯣ ꯑꯗꯨꯗꯨꯗꯅ ꯍꯛꯆꯥꯡꯖꯨ ꯁꯣꯛꯄꯅꯤꯅ ꯑꯗꯨꯝ ꯆꯥꯁꯤꯜꯂꯛꯑ ꯀꯗꯥꯏꯅꯗꯒꯤꯦ ꯅꯣꯡꯁꯨ ꯅꯨꯡꯉꯥꯏꯇꯦ ꯑꯍꯟꯒ ꯑꯣꯏꯁꯜꯂꯛꯄꯅꯦ ꯑꯩꯈꯣꯏꯒꯤ ꯏꯄꯥꯝꯒꯤ ꯏꯃꯥꯟꯗꯅ ꯀꯃꯥꯏꯅ ꯇꯧꯔꯤ ꯆꯥꯠꯅꯣ ꯑꯩꯗꯤ ꯀꯨꯏꯔꯦ ꯄꯥꯎꯐꯥꯎꯅꯗꯕ ꯅꯨꯃꯤꯠ ꯀꯨꯟꯅꯤꯃꯨꯛ ꯁꯨꯖꯜꯂꯦ ꯄꯥꯎ ꯐꯥꯎꯅꯗꯤ ꯉꯥꯍꯥꯟꯃꯨꯛ ꯑꯩꯉꯣꯟꯗ ꯐꯣꯟ ꯇꯧꯔꯒ ꯀꯣꯡꯉꯥꯎꯑꯣꯏ ꯈꯣꯠꯂꯤꯅꯦꯅ ꯅꯆꯦꯒ ꯐꯥꯎꯅꯕ꯭ꯔꯥ ꯀꯣꯠꯕ꯭ꯔ ꯅꯣꯡꯃꯇꯁꯨ ꯍꯥꯡꯉꯛꯇꯦ ꯈꯣꯠꯇꯦ ꯀꯥꯏꯅ ꯋꯥꯔꯧ ꯅ ꯐꯣꯟ ꯇꯧꯔꯛꯑꯝꯕꯅ ꯑꯩꯁꯨ ꯑ ꯍꯥꯏꯕ ꯄꯅꯤ ꯌꯨꯝ ꯑꯃ ꯄꯥꯜꯂꯕꯅꯤꯅ ꯑꯉꯥꯡꯒꯤ ꯊꯕꯛꯄꯨ ꯁꯦꯟꯅꯒꯗ꯭ꯔꯥ ꯑꯉꯥꯡꯒꯤ ꯁ꯭ꯀꯨꯜ ꯆꯠꯄꯒꯤ ꯑꯃꯨꯛ ꯁꯀꯨꯜ ꯆꯠꯂꯦ ꯍꯜꯂꯛꯑꯦ ꯃꯣꯏ ꯐꯤꯔꯣꯜ ꯑꯃꯨꯣꯡꯗꯣꯛ ꯄꯤꯅꯤ ꯑꯗꯨ ꯈꯛꯇ ꯅꯠꯇ ꯃꯄꯥ ꯂꯣꯏ ꯑꯅꯤ ꯌꯨꯝ ꯃꯤ ꯏꯅꯦꯝꯕꯣꯛꯀꯤ ꯏꯀꯨꯕꯣꯛꯀꯤ ꯁꯦ ꯕꯥꯥ ꯑꯃꯨꯛ ꯇꯧꯔꯅꯤ ꯌꯨꯝ ꯄꯥꯜꯂꯛꯄꯅꯤꯅꯅꯦ ꯏꯄꯥꯥꯝꯒꯤ ꯍꯪꯒꯗꯕ ꯀꯥꯟꯗ ꯂꯣꯏꯅ ꯀꯥꯎꯋꯤ ꯅꯉꯍꯥꯟꯅ ꯍꯥꯏꯁꯦ ꯁꯤꯗ ꯏꯃꯥꯗ ꯁꯨꯃꯥꯏꯅ ꯐꯣꯟ ꯇꯧꯔꯛꯑꯝꯃꯤꯀꯣ ꯈꯣꯠꯂꯦ ꯋꯥꯔꯧꯅ ꯇꯧꯔꯛꯑꯝꯃꯦ ꯍꯥꯏꯕꯗꯣ ꯍꯥꯏꯒꯦ ꯇꯧꯔꯒ ꯑꯗꯨꯝ ꯀꯥꯎꯊꯣꯛꯑꯦ ꯑꯩꯁꯨ ꯌꯨꯝꯒꯤ ꯊꯕꯛꯅ ꯉꯝꯗꯅ ꯑꯗꯣ ꯍꯟꯗꯛꯀꯤ ꯁꯤꯤꯇꯥ ꯊꯤꯟꯕ ꯆꯠꯄꯁꯦ ꯆꯩꯔꯥꯎꯕꯒꯤ ꯑꯗꯨꯗ ꯑꯝꯇ ꯐꯖꯅ ꯍꯥꯡꯉꯝꯃꯁꯦ ꯑꯗꯨ ꯏꯃꯥꯒꯤꯁꯨ ꯄꯦꯟꯅꯕ ꯀꯩꯀꯩꯅꯣ ꯑꯆꯥꯄꯣꯠ ꯀꯩꯀꯩ ꯑꯗꯨ ꯃꯥꯅ ꯆꯥꯕ ꯌꯥꯕ ꯃꯀꯣꯛꯁꯨ ꯉꯥꯎꯋꯦ ꯍꯥꯏꯕꯅꯤ ꯃꯥꯗꯣ ꯑꯗꯨ ꯀꯩ ꯀꯅꯣ ꯀꯃꯥꯏꯅ ꯐꯔꯕ꯭ꯔꯥ ꯈꯣꯠꯂꯕ꯭ꯔꯥ ꯑꯗꯨ ꯐꯠꯇꯕ ꯑꯣꯏꯔꯗꯤ ꯗꯣꯛꯇꯔꯗ ꯆꯠꯄ꯭ꯔꯥ ꯈꯣꯠꯄ꯭ꯔꯥ ꯍꯥꯏꯐꯦꯠ ꯍꯪꯉꯒꯅꯦ ꯏꯆꯦ ꯏꯕꯥꯟꯅꯤꯅ ꯌꯦꯡꯊꯣꯛꯅꯁꯤ ꯏꯕꯨꯡ ꯑꯃ ꯂꯩ ꯁꯨꯅꯦ ꯀꯗꯥꯏꯗꯒꯤ ꯍꯟꯅ ꯌꯦꯡꯅꯤ ꯈꯪꯗ꯭ꯔꯕꯅꯤꯅꯅꯦ ꯏꯆꯦꯒꯤ ꯏꯕꯥꯅꯤꯅ ꯌꯦꯡꯅꯗꯤ ꯌꯥꯔꯔꯣꯏ ꯑꯗꯨꯅꯁꯨ ꯏꯃꯥꯅꯁꯨ ꯋꯥꯔꯧꯕꯒꯤꯅꯤ ꯉꯍꯥꯛ ꯐꯣꯟ ꯇꯧꯔꯛꯑꯝꯃꯤꯗꯣ ꯑꯗ ꯆꯠꯄꯗ ꯑꯝꯇ ꯍꯪꯉꯛꯑꯝꯃ ꯁꯤꯁꯦ
ꯍꯣꯏ ꯍꯣꯏ ꯍꯪꯉꯛ ꯑꯃꯁꯦ ꯑꯩꯗꯨꯁꯨꯅꯦ ꯅꯍꯥꯟꯗ ꯐꯣꯟ ꯇꯧꯒꯗꯕꯒꯤꯅꯦ ꯑꯉꯥꯡꯒꯤꯅꯦ ꯁ꯭ꯀꯨꯜꯒꯤ ꯃꯣꯏꯒꯤ ꯄꯩꯁꯥ ꯊꯤꯌꯣꯅꯅꯦ ꯅꯥꯇꯩꯅ ꯄꯔꯛꯄ ꯄꯩꯁꯥꯗꯨꯅꯅꯦ ꯂꯣꯏ ꯊꯤꯗꯣꯛꯈ꯭ꯔꯕ ꯑꯗꯨ ꯑꯗꯨꯒꯤꯅꯦ ꯐꯣꯟ ꯃꯦ ꯐꯣꯟꯒꯤꯦꯁ ꯑꯗꯣ ꯍꯥꯄꯝꯗ ꯆꯕ ꯑꯗꯨ ꯍꯥꯞꯄꯗ ꯉꯥꯏꯔꯤꯌꯦ ꯍꯥꯞꯄꯒꯅꯦ ꯐꯣꯟ ꯇꯧꯔꯛꯏꯁꯦ ꯑꯗꯣ ꯏꯃꯥꯗꯣ ꯋꯥꯔꯧ ꯐꯗꯅꯕ ꯑꯩ ꯍꯣꯔꯦꯟ ꯐꯣꯟ ꯇꯧꯔꯒ ꯋꯥꯔꯤ ꯁꯥꯈ꯭ꯔꯒ ꯏꯃꯥ ꯑꯩꯁꯨ ꯁꯣꯅꯥꯀꯟꯗ ꯑꯉꯥꯡ ꯅꯨꯄꯥ ꯑꯩꯒꯤ ꯊꯕꯛ ꯁ꯭ꯀꯨꯜ ꯆꯠꯂꯝꯗꯥꯏꯒꯤ ꯃꯣꯏ ꯂꯣꯏꯁꯤꯟꯕꯅꯦ ꯆꯥꯛ ꯏꯁꯤꯡ ꯄꯤꯖꯕꯅꯦ ꯑꯗꯒꯤ ꯁꯥꯒꯩꯒꯤ ꯀꯩꯀꯥ ꯀꯩꯅꯣ ꯃꯤꯒꯤ ꯇꯤꯟꯅꯅꯕꯒꯤꯅꯦ ꯑꯗꯨ ꯇꯧꯕꯒꯤ ꯑꯩꯁꯦ ꯐꯣꯟ ꯇꯧꯔꯛꯄꯁꯨ ꯉꯝꯗ꯭ꯔꯦ ꯍꯟꯗꯛ ꯗꯤ ꯑꯩꯈꯣꯏ ꯇꯥꯃꯣꯁꯨ ꯊꯕꯛ ꯂꯧꯊꯣꯛꯄꯒ ꯑꯗꯨꯃꯥꯏꯅ ꯍꯥꯏꯈ꯭ꯔ ꯍꯥꯏ ꯏꯃꯥꯗ ꯋꯥꯕꯁꯦ ꯋꯥꯔꯍꯧꯔꯝꯒꯅꯤ ꯑꯩꯈꯣꯏꯅꯒ ꯍꯥꯏꯕꯗꯤ ꯃꯆꯥꯅꯨꯄꯤꯅꯤ ꯇꯥꯊꯣꯛ ꯇꯥꯁꯤ ꯁꯝ ꯇꯧꯖꯕꯗ ꯕꯦꯝ ꯑꯃ ꯑꯗꯨꯗꯨ ꯁꯤꯅꯤ ꯁꯤꯅꯤ ꯍꯥꯏꯔꯛꯄ ꯃꯇꯝꯗ ꯑꯩꯈꯣꯏꯅꯁꯨ ꯐꯣꯟ ꯑꯃꯨꯛ ꯇꯧꯕꯤ ꯖꯒ ꯏꯃꯥꯗꯨꯁꯨ ꯃꯣꯊꯥꯕꯨꯗꯤ ꯌꯥꯝ ꯅꯨꯡꯉꯥꯏꯔꯝꯃꯔꯣꯏ ꯑꯗꯨ ꯀꯩꯁꯨ ꯊꯤꯗꯣꯛ ꯗꯤ ꯑꯍꯦꯟꯕꯗꯤ ꯑꯅꯥ ꯑꯌꯦꯛꯇꯤ ꯌꯥꯎꯗꯦ ꯍꯥꯏꯕ ꯅꯠꯇ꯭ꯔꯣ ꯃꯀꯣꯛ ꯉꯥꯎꯋꯦ ꯍꯥꯏꯕꯗꯒꯤ ꯏ
ꯐꯖꯅꯒ ꯁꯥꯟꯅꯈꯤꯗ꯭ꯔꯦꯅ ꯍꯥꯏꯗꯤ ꯃꯥꯗꯣ ꯋꯥꯔꯒ ꯄꯨꯛꯂꯒ ꯈꯣꯠ ꯇꯧꯕꯅꯦ ꯑꯉꯥꯡ ꯑꯃꯣꯜ ꯑꯃ ꯉꯥꯏ ꯉꯥꯏꯒ ꯇꯧꯁꯜꯂꯛꯄꯅꯦ ꯑꯗꯨꯗꯒꯤ ꯑꯩꯁꯨ ꯑꯗꯨꯝ ꯏꯃꯥꯏ ꯀꯣꯟ ꯇꯧꯔꯛꯀꯦ ꯅꯆꯥꯅꯁꯨꯗꯣ
ꯎꯝ
ꯑꯗꯨ ꯉꯥꯏ ꯇꯧꯗꯅꯅ ꯍꯥꯏꯕꯒ ꯑꯗꯨ ꯏꯃꯥꯁꯨ ꯑꯗꯨꯝ ꯀꯛꯈ꯭ꯔ ꯃꯥꯜꯂꯦ ꯑꯩꯁꯨ ꯌꯦꯡꯉꯝꯗ꯭ꯔꯦ ꯐꯣꯟꯗꯣ ꯀꯔꯤꯩꯅ ꯀꯩꯗꯧꯔ ꯑꯩꯁꯨ ꯍꯜꯂ ꯇꯧꯒꯦ ꯈꯜꯂꯒ ꯑꯗꯨꯝ ꯀꯥꯎꯊꯣꯛꯑꯦ ꯑꯗꯨꯝ ꯑꯉꯥꯡꯗꯣ ꯀꯞꯄꯒꯩꯒꯤ ꯊꯦꯡꯉꯝꯃ ꯅꯨꯄꯥꯅ ꯈꯔ ꯐꯨꯔꯣꯏꯏꯅ ꯑꯉꯥꯡ ꯅꯨꯄꯥꯔꯥ ꯇꯥꯛꯄꯗ ꯂꯧ ꯗꯒꯤ ꯐꯨ ꯂꯩꯔꯝꯃꯦ ꯑꯗꯨꯗꯒꯤ ꯊꯦꯝꯕ ꯈꯣꯠꯄ ꯇꯧꯕꯗ ꯑꯗꯨꯝ ꯑ ꯃꯥꯗꯍꯜꯗꯎ ꯇꯧꯕꯗꯣ ꯑꯗꯨꯝ ꯀꯥꯎꯔꯦ ꯑꯩꯁꯨ ꯅꯣꯡꯉꯥꯂꯗ ꯊꯕꯛ ꯏꯪꯈꯥꯡ ꯇꯧꯕ ꯑꯗꯨꯝ ꯀꯥꯎꯊꯣꯛꯈ꯭ꯔꯦ ꯑꯗꯣ ꯍꯪꯉꯦ ꯈꯜꯂꯒ ꯉꯁꯤ ꯙꯆꯦꯜ ꯋꯥꯔꯤꯁꯥꯟꯅꯔꯀꯥꯟꯗ ꯅꯤꯡꯁꯤꯡ ꯉꯛꯏꯁꯤꯅꯤ꯫ ꯑꯣ ꯆꯦ ꯑꯗꯨꯗꯤ ꯊꯝꯃꯒꯦ ꯑꯗꯨꯗꯤ ꯊꯕꯛ ꯀꯩꯀꯩ ꯇꯧꯒꯤꯒꯦ꯫
ꯑꯥ ꯍꯣꯢ ꯍꯣꯢ ꯊꯝꯃꯣ ꯊꯝꯃꯣ꯫